ꯀꯩꯅꯦ
ꯑꯁ ꯍꯧꯖꯤꯛꯇꯤ ꯑꯗꯨꯝ ꯐꯝꯃꯦꯗ ꯍꯜꯂꯛ ꯑꯕꯣ ꯅꯣꯏꯗꯤ
ꯍꯜꯂꯛꯈ꯭ꯔꯦ ꯑꯗꯣ ꯐꯤꯔꯣꯜꯁꯨ ꯍꯣꯡꯗ꯭ꯔꯤꯌꯦꯗ
ꯍꯣꯏ ꯈꯨꯟꯗ ꯆꯠꯄ꯭ꯔꯣ ꯉꯁꯤꯗꯤ ꯌꯥꯝ ꯍꯥꯑꯣꯅꯤꯒꯥ
ꯈꯪꯗꯦ ꯑꯗꯣ ꯉꯁꯥꯏ ꯏꯆꯦꯒꯤ ꯃꯣꯏꯒꯤ ꯌꯨꯝꯗ ꯊꯣꯡꯉꯦꯕꯀꯣ ꯑꯗꯨꯗꯤ ꯍꯥꯎꯕ ꯑꯗꯣ ꯑꯩꯗꯣ ꯌꯥꯝ ꯄꯤꯛꯑꯦꯕ
ꯄꯤꯛꯄꯅ ꯍꯥꯎꯕꯅꯤ
ꯈꯨꯨꯟꯕꯗꯣ ꯍꯩꯇꯕꯩꯔ ꯈꯪꯗꯦ
ꯄꯤꯛꯂꯁꯨ ꯊꯔꯣꯏꯅꯤ ꯀꯩꯅꯣ
ꯑꯗꯨꯕꯨꯗꯤ ꯑꯗꯨꯅꯤ ꯑꯗꯨ ꯄꯥꯏ ꯄꯥꯏꯔꯒ ꯆꯨꯞꯅꯤꯡꯉꯩ ꯑꯁ ꯈꯔ ꯋꯥ
ꯇꯨꯔꯦꯟꯗ ꯈꯨꯟꯕ꯭ꯔꯣ ꯂꯧꯕꯨꯗ ꯈꯨꯟꯕ꯭ꯔꯣ
ꯂꯕꯨꯛꯇꯅꯦ
ꯀꯌꯥꯝ ꯐꯪꯉꯤꯒꯦ
ꯎꯝ ꯌꯥꯝ ꯐꯪꯗꯦꯗ ꯀꯩꯅꯣ ꯆꯪꯕ ꯌꯥꯗꯕꯒꯤꯀꯣ
ꯑꯣ ꯏꯁꯤꯡ ꯆꯥꯎꯥꯕ ꯑꯣ ꯂꯧꯕꯨꯛꯇ ꯆꯪꯕ ꯌꯥꯗꯕꯀꯣ
ꯎꯝ
ꯎꯝ
ꯗꯗꯥꯅ ꯄꯨꯔꯛꯑꯣ ꯄꯨꯔꯛꯑꯣ ꯍꯥꯏꯃꯟꯕꯒꯤꯀꯣ
ꯎꯝ
ꯑꯗꯨ ꯈꯟꯕ ꯆꯠꯂꯦꯕ
ꯎꯝ ꯑꯗꯨꯗꯤ ꯅꯣꯏ ꯆꯥꯔꯣꯏꯅꯦ
ꯍꯣꯏ ꯆꯥꯔꯣꯢ
ꯑꯌꯨꯛꯗꯒꯤ ꯆꯠꯔꯕꯣ ꯈꯨꯟꯗꯥ
ꯅꯠꯇꯦ ꯉꯁꯥꯏ ꯑꯥ ꯀꯩꯅꯣ ꯀꯨꯏꯗꯦꯗ ꯄꯨꯡ ꯑꯃ ꯍꯦ ꯄꯨꯡ ꯑꯅꯤꯗ ꯆꯠꯄ ꯃꯥꯜꯂꯦ ꯑꯩꯈꯣꯏꯗꯣ
ꯑꯗꯨꯗꯤ ꯌꯥꯝꯕ ꯃꯥꯜꯂꯦꯅꯦ ꯊꯔꯣꯏ ꯈꯨꯗꯛ ꯆꯄꯗ ꯑꯗꯨꯝ ꯌꯥꯝꯅ ꯄꯨꯔꯛꯏꯁꯦ
ꯎꯝ ꯌꯥꯝ ꯄꯤꯛꯑꯦ ꯂꯩꯗꯤ ꯂꯩꯌꯦꯕꯀꯣ ꯑꯗꯨ
ꯎꯝ ꯅꯣꯏ ꯇꯨꯔꯦꯟꯗꯁꯨ ꯈꯨꯟꯕ ꯐꯪꯕ꯭ꯔꯣ ꯂꯩꯕ꯭ꯔꯣ
ꯊꯣꯡꯒꯦ ꯅꯣꯏꯗꯤ ꯂꯩꯌꯣꯇꯨꯔꯦꯟꯗ
ꯍꯣꯏ ꯇꯨꯔꯦꯟꯗꯁꯨ ꯆꯠꯂꯤ ꯂꯕꯨꯛꯗꯁꯨ ꯂꯩ ꯎꯝ ꯇꯨꯔꯦꯟꯗꯒꯤꯗꯤ ꯌꯥꯝ ꯍꯥꯎ ꯍꯥꯎꯕꯗꯤ ꯍꯥꯎꯏ
ꯎꯝ
ꯅꯣꯡ ꯆꯨꯕ꯭ꯔꯣ ꯉꯁꯤꯗꯤ
ꯆꯨꯗꯦ ꯑꯣ ꯑꯃꯨꯛꯒꯁꯨ ꯅꯨꯡꯁꯥ ꯊꯣꯛꯑꯦ ꯑꯗꯨꯝ ꯇꯧꯔꯦꯒ ꯑꯅꯤꯃꯛ ꯇꯧꯋꯦ
ꯅꯨꯡꯉꯥꯏꯔꯦꯅꯦ ꯑꯗꯨꯗꯤ
ꯎꯝ ꯅꯨꯉꯥꯢꯔꯦ
ꯅꯣꯏ ꯕꯕꯥ ꯃꯣꯏꯗꯤ ꯂꯥꯛꯔꯕ꯭ꯔꯣ
ꯂꯥꯛꯇ꯭ꯔꯤ ꯈꯔ ꯂꯩꯔꯒ ꯂꯥꯛꯗꯧ ꯃꯥꯜꯂꯦ
ꯎꯝ
ꯑꯗꯨꯝ ꯂꯩꯕ꯭ꯔꯣ ꯌꯨꯝꯗ
ꯑꯥ ꯑꯗꯨꯝ ꯂꯩꯌꯦ ꯉꯁꯤꯗꯤ
ꯎꯝ
ꯀꯔꯤ ꯇꯧꯒꯅꯤ ꯎꯄꯥꯏ ꯂꯩꯇꯦ ꯍꯝ
ꯍꯣꯔꯦꯟꯗꯤ ꯆꯠꯄꯤꯔꯣ ꯑꯃꯨꯛ ꯆꯠꯂꯣꯏꯔꯣ
ꯍꯧꯔꯦꯟ ꯆꯂꯣꯢ
ꯁꯨꯇꯤꯅꯤꯅ ꯈꯔ ꯅꯨꯡꯉꯥꯏꯔꯝꯒꯅꯤ ꯉ ꯁꯤꯗꯤ
ꯑ ꯇꯨꯃꯦ ꯍꯧꯒꯂꯦ ꯑꯁ ꯑꯗꯨꯝ ꯕꯣꯔꯤꯡ ꯆꯨꯕꯅ ꯃꯄꯥꯟꯗꯨ ꯆꯠꯅꯤꯡꯗꯕ
ꯏ ꯀꯥꯏꯕꯣ
ꯆꯠꯄ ꯇꯥꯟꯕꯒꯣ
ꯅꯣꯡ ꯑꯃ ꯅꯨꯃꯤꯠ ꯑꯃꯈꯛꯇ ꯁꯨꯇꯤ ꯂꯩꯕꯅꯤ ꯆꯠꯊꯣꯛꯅꯤꯡꯗꯦꯕ
ꯑꯗꯨ ꯑꯇꯣꯞꯄꯒꯤ ꯁꯨꯇꯤꯒꯨꯝꯕꯗꯤ ꯎ ꯐꯪꯗꯦ ꯅꯣꯏ꯫
ꯍꯣꯏ ꯑꯇꯣꯞꯄ ꯁꯨꯇꯤ ꯂꯩꯇꯦ
ꯇꯥꯎꯔꯗꯤ ꯄꯩꯁꯥ ꯀꯠ ꯄꯩꯁꯥ ꯀꯠꯀꯅꯤ
ꯅꯨꯃꯤꯠ ꯑꯃ ꯑꯣꯏꯔꯁꯨ
ꯄꯥꯏ ꯂꯩꯗꯦꯅ
ꯑꯣ ꯅꯨꯡꯉꯥꯏꯇꯦꯍꯦ ꯑꯗꯨ ꯑꯣꯏꯔꯗꯤ
ꯅꯨꯪꯉꯥꯏꯇꯦ ꯑꯗꯨꯅꯤ ꯊꯕꯛ ꯁꯨꯔꯗꯤ ꯐꯪꯉꯦ ꯆꯠꯇ꯭ꯔꯗꯤ ꯀꯠ ꯀꯧꯕꯅꯤ꯫
ꯎꯝ
ꯀꯔꯤ ꯎꯄꯥꯏ ꯂꯩ
ꯄꯩꯁꯥ ꯐꯖꯥꯅꯁꯦ ꯀꯩꯅꯣ ꯑꯣ ꯀꯩ ꯍꯥꯏꯁꯤꯔ ꯁꯦꯕꯤꯡ ꯇꯧꯔꯒ ꯎꯝ
ꯀꯔꯤ
ꯄꯩꯁꯥꯗꯣ ꯈꯔ ꯌꯥꯝꯅ ꯁꯦꯚꯤꯡ ꯇꯧꯔꯒꯀꯣ ꯄꯩꯁꯥ ꯑꯩ ꯍꯥꯏꯁꯤꯔ ꯃꯊꯟꯒꯤ ꯊꯕꯛ ꯕꯤꯖꯤꯅꯦꯁ ꯀꯨꯝꯕ ꯊꯕꯛ ꯒꯌ꯭ꯥꯟ ꯇꯥꯗꯦ ꯑꯩ
ꯀꯔꯤ ꯕꯤꯖꯤꯅꯦꯁ ꯇꯧꯔꯗꯤ ꯐꯒꯗ꯭ꯔꯣ
ꯈꯪꯗꯦ ꯑꯩꯁꯨ ꯑꯗꯨ ꯑꯗꯨꯒꯨꯝꯕꯗꯤ ꯅꯨꯄꯥꯅ ꯍꯩꯕ ꯅꯠꯇ꯭ꯔꯣ ꯅꯨꯄꯥꯁꯤꯡꯅ
ꯅꯨꯄꯥꯗꯤ ꯕꯤꯖꯤꯅꯦꯁ ꯇꯧꯕ ꯍꯩꯔꯣꯏꯗ
ꯏꯁ ꯃꯤ ꯑꯇꯣꯞꯄ ꯍꯩꯕ ꯌꯥꯝ ꯂꯩꯗ
ꯍꯣꯏ ꯑꯗꯨ ꯑꯣꯏꯔꯁꯨ ꯅꯣꯏ ꯅꯣꯏꯒꯤ ꯅꯨꯄꯤꯅ ꯑꯗꯨꯝ ꯆꯤꯡꯂꯒ ꯆꯠꯄꯅꯤꯅꯦ
ꯅꯠꯇꯔꯣ꯫
ꯈꯪꯗꯦ ꯑꯗꯨꯗꯤ ꯑꯩ ꯈꯪꯗꯦ
ꯑꯣꯏꯒꯅꯤꯅꯦ ꯅꯪꯁꯨ ꯕꯤꯖꯤꯅꯦꯁ ꯇꯧꯔꯣ
ꯍꯥꯥ
ꯕꯤꯖꯤꯅꯦꯁ ꯑꯗꯨꯝ ꯄꯩꯁꯥ ꯇꯥꯟꯕ ꯌꯥꯕ ꯑꯗꯨꯝ ꯕꯤꯖꯤꯅꯦꯁ ꯊꯕꯛ ꯃꯆꯥ ꯑꯣꯏꯔꯣ ꯍꯧꯔꯣ
ꯑꯁ
ꯃꯆꯥꯗꯒꯤ ꯍꯧꯒꯗꯧꯕꯅꯤ ꯅꯠꯇ꯭ꯔꯣ
ꯌꯦꯡꯁꯦ ꯑꯥ ꯑꯩꯗꯤ ꯌꯥꯝ ꯇꯜꯂꯦꯕꯣ ꯑꯩꯒꯤ ꯑꯩꯗꯤ ꯇꯟꯕꯒꯤ ꯌꯥꯔꯣꯏ
ꯇꯟꯗ꯭ꯔꯦ ꯅꯪ ꯑꯗꯨꯅ ꯑꯃꯨꯛ ꯍꯦꯛ ꯍꯥꯎꯔꯗꯤ ꯑꯗꯨꯝ ꯆꯠꯀꯅꯤ ꯇꯜꯂꯁꯨ ꯇꯟꯕ ꯌꯥꯗꯦ ꯍꯥꯏꯅ ꯑꯗꯨꯝ ꯅꯁꯥꯅ ꯑꯗꯨꯝ ꯈꯪꯉꯒ ꯍꯧꯒꯅꯤ
ꯉꯝ ꯉꯝꯕ ꯃꯥꯟꯗꯦꯗ ꯑꯩꯗꯤ
ꯀꯩꯗꯧꯕꯒꯤ ꯉꯝꯃꯣꯏꯗꯕ ꯉꯝꯒꯅꯤꯅꯦ ꯇꯧꯒꯦ ꯍꯥꯏꯔꯗꯤ ꯉꯝꯃꯅꯤ ꯍꯥꯏꯕ ꯄ꯭ꯔꯣꯚꯥꯞ ꯅ ꯍꯥꯏꯕ ꯂꯩꯗꯅ ꯑ ꯅꯠꯇ꯭ꯔꯣ
ꯈꯪꯗꯦ ꯑꯗꯨꯗꯤ ꯑꯩ ꯑꯩꯕꯨꯗꯤ ꯍꯥꯏꯔꯛꯀꯅꯨ
ꯑꯦ ꯍ ꯍ ꯍ
ꯑꯣ
ꯍꯥꯏꯔꯛꯇ꯭ꯔꯁꯨ ꯈꯪꯅꯩ ꯍꯥꯏꯅ
ꯎ ꯈꯪꯗꯦ ꯑꯗꯨ ꯍꯥꯏꯔꯛꯀꯅꯨ ꯍꯥꯏꯕ ꯑꯩ ꯇꯧꯔꯣꯏ ꯍꯥꯏꯕ ꯑꯗꯨꯒꯤ ꯑ ꯎ ꯀ ꯅꯪ ꯅꯪꯒꯤ ꯅꯪꯒꯤ ꯏꯅꯔꯖꯤ ꯃꯥꯡꯅꯕꯅꯦ
ꯏꯁ ꯃꯥꯡꯉꯣꯏꯗ ꯅꯪ ꯈꯪꯈ꯭ꯔꯕꯅꯤ ꯑꯩꯉꯣꯟꯗꯒꯤ ꯍꯦꯟꯅ ꯅꯪ ꯈꯪꯉꯦꯅ ꯍꯥꯏꯗ꯭ꯔꯁꯨ ꯇꯧꯒꯅꯤ ꯍꯥꯏꯕ ꯋꯥꯔꯦ ꯑꯗꯨ ꯂꯩꯔꯕꯅꯤꯅ
ꯑꯗꯨꯒꯨꯝꯕ ꯂꯩꯇꯦ
ꯂꯩꯒꯅꯤ
ꯂꯩꯒꯅꯤ ꯍꯥꯏꯌꯦ
ꯑ ꯑꯗꯨꯝ ꯑꯗꯨꯝ ꯍꯧꯖꯤꯛꯇꯤ ꯂꯩꯔꯦ ꯍꯥꯏ ꯂꯩꯔꯦ ꯍꯥꯏ ꯅꯍꯥꯛ ꯑꯗꯨꯝ ꯇꯞꯅ ꯇꯞꯅ ꯂꯥꯛꯀꯅꯤ ꯋꯥꯈꯜꯗ
ꯑꯣ ꯌꯦꯡꯕ ꯇꯥꯔꯦ
ꯋꯥꯈꯜ ꯍꯣꯡꯂꯛꯂꯒꯀꯣ
ꯎꯝ
ꯏꯔꯨꯖꯕ ꯂꯣꯏꯔꯕ꯭ꯔꯣ
ꯑꯁ ꯇꯟꯕꯒꯤ ꯃꯅꯨꯡꯗꯁꯨ ꯊꯣꯛ ꯆꯪꯗ꯭ꯔꯤꯗ ꯑꯩ
ꯑꯁ ꯑꯗꯨꯝ ꯑꯦꯛꯁꯔꯁꯥꯏꯁ ꯇꯧꯔꯒ ꯏꯔꯨꯖꯕꯗꯣ ꯐꯗ꯭ꯔꯥ
ꯑꯩ ꯍꯧꯖꯤꯛ ꯏꯔꯨ ꯀꯩꯅꯣ ꯎꯝ ꯊꯕꯛ ꯈꯔ ꯋꯥꯂꯤꯕꯀꯣ
ꯑꯣ
ꯑꯗꯨꯅ ꯌꯥꯔꯤꯗ
ꯀꯔꯤ ꯀꯔꯤ ꯊꯕꯛ ꯂꯩꯕ꯭ꯔꯣ
ꯍꯥ ꯑꯣꯏ ꯍꯪꯉꯦ ꯈꯪꯗꯦ ꯍꯥꯏ ꯊꯕꯛꯇꯤ ꯂꯩꯌꯦꯕꯕꯣ
ꯎꯝ ꯃꯤꯑꯣꯏꯕꯅꯤꯅꯀꯣ ꯊꯕꯛ ꯃꯆꯥ ꯃꯆꯥ ꯅꯨꯄꯤꯁꯤꯡꯕꯨꯗꯤ ꯊꯕꯛ ꯃꯆꯥ ꯃꯆꯥ ꯌꯥꯝꯃꯤꯀꯣ
ꯎꯝ
ꯅꯨꯄꯤ ꯑꯣꯏꯅꯤꯡꯕ꯭ꯔꯥ ꯅꯣꯏꯗꯣ
ꯑꯣꯏꯅꯤꯡꯗꯦꯗ
ꯑꯣꯏꯅꯤꯡꯗꯦ ꯑꯗꯨꯕꯨ ꯅꯨꯄꯤ ꯅꯨꯄꯤꯒꯤ ꯄꯣꯛꯄꯅꯤꯅ ꯑꯁ ꯅꯨꯄꯥꯁꯨ ꯑꯣꯏꯅꯤꯡꯗꯦ ꯑꯩꯗꯤ
ꯑꯁ ꯑꯩꯈꯣꯏ ꯅꯨꯄꯥ ꯑꯣꯏꯔꯤꯁꯦ ꯌꯥꯝ ꯂꯥꯏꯕꯥꯛ ꯐꯔꯤꯅꯦ ꯑꯩ ꯅꯨꯄꯤ ꯅꯨꯄꯤꯗꯤ ꯑꯣꯏꯅꯤꯡꯗꯦꯗ ꯍꯝ
ꯅꯨꯄꯤꯁꯨ ꯑꯣꯏꯅꯤꯡꯗꯦ ꯑꯁ ꯅꯨꯄꯥꯁꯨ ꯇꯜꯂꯦꯗ ꯑꯩꯗꯤ
ꯀꯩꯒꯤ
ꯌꯨꯝꯒꯤ ꯀꯩ ꯍꯥꯏꯁꯤꯔꯥ ꯅꯨꯄꯥꯗꯤ ꯐꯕ꯭ꯔꯣ
ꯅꯨꯄꯥꯗꯤ ꯐꯩꯍꯦ
ꯀꯃꯥꯏꯅ
ꯏꯁ ꯅꯨꯄꯥꯕꯨꯗꯤ ꯀꯔꯤ ꯍꯥꯏꯁꯤꯔ ꯅꯨꯄꯤꯒꯨꯝꯅ ꯑ ꯃꯆꯥ ꯃꯆꯥꯒꯨꯝꯕ ꯊꯕꯛ ꯇꯧꯔꯣꯏ ꯑꯗꯨ ꯈꯛꯇ ꯅꯠꯇꯅ ꯆꯠꯄꯁꯨꯅ ꯆꯠꯊꯣꯛꯄ ꯀꯥꯟꯗꯁꯨ ꯅꯨꯄꯥ ꯊꯣꯛꯅ ꯆꯠꯄ ꯌꯥꯗꯅ ꯅꯨꯄꯤꯗꯤ ꯑꯗꯨꯃꯥꯏꯅ ꯌꯥꯗꯦꯅ
ꯏꯁ ꯌꯥꯕꯅꯤ
ꯍꯧꯅ ꯆꯠꯄ ꯌꯥꯗꯅ
ꯌꯥꯢꯌꯦꯕ
ꯅꯨꯄꯤ ꯌꯥꯕꯨꯗꯤ ꯌꯥꯏ ꯑꯗꯨꯕꯣ
ꯍꯦ ꯍꯥ ꯍꯥ
ꯎꯝ ꯅꯨꯄꯥ ꯍꯥꯏꯕꯗꯤ ꯂꯣꯏꯅꯃꯛ ꯊꯤꯡꯕ ꯀꯌꯥ ꯂꯩꯇꯦꯅ ꯆꯨꯝꯗ꯭ꯔꯥ
ꯆꯨꯝꯗꯦ ꯌꯥꯅꯤꯡꯗꯦ ꯑꯩ ꯑꯩ ꯌꯥꯅꯤꯡꯗꯦ
ꯌꯥꯅꯤꯡꯗꯦ ꯌꯥꯅꯤꯡꯗ꯭ꯔꯁꯨ ꯈꯪ